ꯍꯜꯂꯣ
ꯍꯜꯂꯣ
ꯆꯥꯛ ꯊ‌ꯣꯡꯉꯕꯥꯎ
ꯆꯥꯛ ꯍꯧꯖꯤꯛꯇ ꯊꯣꯡꯉꯤꯌꯦ ꯅꯣꯏꯗꯤ
ꯑꯩ ꯆꯥꯛ ꯊꯣꯡꯗꯦ
ꯆꯥꯛ ꯊꯣꯡꯗ꯭ꯔꯗꯤ ꯀꯔꯤ ꯆꯥꯒꯗꯧꯕ
ꯑꯩꯗꯣ ꯆꯥꯛ ꯊꯣꯡꯕ ꯍꯩꯇ‌ꯦ ꯏꯆꯦꯅ ꯊꯣꯡꯉꯦ
ꯍꯥꯏꯅꯦ ꯑꯗꯨꯗꯤ ꯐ꯭ꯔꯤ ꯂꯩꯔꯒ ꯐ꯭ꯔꯤ ꯂꯥꯏꯕ ꯏꯁꯦ ꯅꯨꯡꯉꯥꯏꯅꯦ
ꯆꯦ ꯂꯩꯕꯒꯤ ꯅꯨꯡꯉꯥꯏꯈ꯭ꯔꯦ ꯍꯣꯏ
ꯅꯨꯄꯥꯒꯤ ꯄꯨꯟꯁꯤ ꯁꯤꯅꯦ ꯍꯦꯟꯅ ꯅꯨꯡꯉꯥꯏꯗ ꯅꯨꯄꯥ ꯑꯣꯏꯅꯤꯡꯉꯦ ꯑꯩꯁꯨ
ꯅꯨꯡꯉꯇꯕꯅꯤꯗ ꯅꯨꯄꯥꯁꯨ
ꯀꯔꯤ ꯇꯧꯔ ꯂꯩꯕ꯭ꯔꯥ ꯍꯧꯖꯤꯛꯇꯤ
ꯎꯝ ꯍꯤꯞꯄꯒ ꯂꯩꯌꯦ ꯅꯪꯗꯤ
ꯃꯥꯏꯀ‌ꯣ
ꯆꯥꯛ ꯊꯨꯡꯒꯦꯔ ꯅꯪ
ꯑꯩ ꯆꯥꯛ ꯍꯣꯏ ꯍꯧꯖꯤꯛꯇ ꯆꯥꯛ ꯊꯣꯡꯔꯤꯌꯦ
ꯀꯩ ꯌꯦꯟꯁꯥꯡ ꯊ‌ꯣꯡꯒꯦꯔꯥ
ꯈꯪꯗ‌ꯦ ꯀꯩ ꯌꯦꯟꯁꯥꯡ ꯊꯣꯡꯁꯤꯔꯥ ꯏꯟꯁꯥꯡ ꯊꯣꯡꯅꯤꯡꯉꯥꯏꯁꯨ ꯂꯩꯇꯦ ꯑꯩꯈꯣꯏ ꯏꯟꯁꯥꯡ ꯊꯣꯡꯁꯤꯔ ꯒ꯭ꯌꯥꯟ ꯇꯥꯗ‌ꯦ
ꯁꯟꯗ‌ꯦꯅꯤꯅ ꯁꯥ ꯊꯣꯡꯉꯣ
ꯉꯁꯥꯏꯗꯤ ꯁꯥ ꯆꯥꯔꯦ ꯍꯧꯖꯤꯛꯇꯤ ꯀꯔꯤ ꯆꯥꯥꯁꯤꯔ
ꯁꯦꯀꯦꯟ ꯔꯥꯎꯟ ꯑꯃꯨꯛ ꯆꯥꯈ‍꯭ꯔ‌ꯣꯅ
ꯑꯩꯈꯣꯏꯗꯤ ꯑꯥ ꯉꯁꯥꯏꯗꯤ ꯄ‌ꯣꯛ ꯈꯤꯇꯪ ꯂꯧꯔꯒ ꯀꯣ
ꯀꯔꯤꯕ ꯀꯔꯤ ꯏꯟꯖꯥꯡ
ꯑꯣ ꯑꯣ ꯑꯣꯛ ꯁꯥꯗꯣ ꯈꯤꯇꯪ ꯂꯧꯔꯒ ꯁꯣꯏꯕꯨꯝꯒ ꯆꯥꯔꯦ
ꯍꯥꯎꯋ‌ꯦꯅꯦ ꯍꯧꯖꯤꯛꯅ ꯑꯃꯨꯛ ꯌꯦꯟꯆꯥꯛ ꯆꯥꯈ꯭ꯔꯗꯨꯗꯤ
ꯍꯣꯏ ꯑꯗꯣ ꯅꯣꯏꯗꯤ ꯁ꯭ꯀꯨꯜ ꯀꯥꯔꯤꯔꯥ ꯀꯃꯥꯏ ꯇꯧꯕ꯭ꯔꯥ
ꯑꯩ ꯀꯣꯂꯦꯖ ꯆꯠꯂꯦ
ꯅꯨꯡꯉꯥꯏꯀ‌ꯣ ꯗꯨ
ꯅꯪꯗꯤ
ꯑꯩꯗꯤ ꯌꯨꯝꯗ ꯑꯉꯥꯡ ꯁꯤꯅꯥꯔꯒ ꯑꯗꯨꯝ ꯂꯩꯗ
ꯑꯣ ꯐꯩꯌ‌ꯦꯅꯦ ꯇꯨꯏꯁꯟ ꯂꯧꯕ꯭ꯔꯥ
ꯀꯗꯥꯏꯗꯒꯤ ꯏꯆꯥꯁꯤꯡꯅꯦꯗ
ꯑ‌ꯣ ꯑ‌ꯣ ꯐꯩꯌ‌ꯦꯅꯦ
ꯑꯉꯥꯡ ꯂꯥꯎꯕꯕꯨ ꯐꯥꯕ ꯐꯥꯕ ꯀꯧꯕ ꯂꯩꯕ꯭ꯔꯅ‌ꯦ
ꯑꯉꯥꯡꯂꯧꯁꯨ
ꯐꯕ ꯀꯥꯎꯕ꯭ꯔꯕ
ꯀꯔꯤ ꯑꯦꯟꯁꯥꯡ ꯊꯣꯡꯒꯅꯤ ꯑꯗꯨꯗꯤ ꯍꯧꯖꯤꯛꯇꯤ
ꯍꯧꯖꯤꯛꯇꯤ ꯈꯪꯗ꯭ꯔꯦ ꯍꯣꯔꯦꯟ ꯉꯁꯥꯏꯒꯤ ꯏꯟꯁꯥꯁꯨ ꯈꯤꯇꯥꯡ ꯂꯩꯌꯦ ꯑꯗꯨ ꯑꯩꯈꯣꯏ ꯅꯨꯄꯥꯅ ꯀꯩꯅꯣ ꯌꯦꯟꯒꯤ ꯃꯔꯤꯟꯗꯣ ꯏꯟꯆ‌ꯦꯁꯇꯥꯏꯟꯗꯣ ꯑꯗꯨ ꯈꯔ ꯂꯧꯔꯕ ꯂꯩꯌꯦ ꯑꯗꯨ ꯉꯥꯎꯔꯝꯃꯣ ꯍꯥꯏꯌꯦ
ꯎꯝ ꯑꯁ ꯍꯧꯒꯅꯤꯅꯦ ꯏꯟꯇ‌ꯦꯁ ꯇꯥꯏꯟꯗꯤ
ꯍꯥꯎꯕ꯭ꯔꯥ ꯍꯥꯎꯗꯕ꯭ꯔ ꯒꯅꯦ ꯃꯤꯅ ꯆꯥꯅꯤꯡ ꯆꯥꯅꯤꯡꯗꯕ ꯍꯨꯟꯗꯣꯛꯄꯤꯕꯁꯦ ꯆꯥꯔ ꯂꯩꯔꯅꯤꯅꯦꯈꯣꯏꯁꯦ
ꯑꯗꯨꯒꯨꯝꯕ ꯄ꯭ꯔꯠꯅ ꯍꯥꯎꯅꯤꯅ‌ ꯁꯥ ꯗꯒꯤꯗꯤ
ꯍꯥꯎ ꯍꯥꯎꯕꯕꯨꯗꯤ ꯍꯥꯎꯋꯦ ꯑꯗꯨ ꯈꯪꯗ꯭ꯔ‌ꯦꯗ ꯑꯗꯨ ꯅꯣꯏꯗꯤ ꯀꯔꯤ ꯊꯣꯡꯉꯦꯕ
ꯉꯁꯥꯏ ꯑꯌꯨꯛꯇꯨ ꯈꯨꯡꯒ꯭ꯔꯪ ꯆꯨꯝꯐꯨ ꯆꯥꯏ ꯀꯀꯥ ꯆꯠꯅꯤ ꯑꯃ ꯍꯧꯖꯤꯛ ꯀꯔꯤ ꯊꯣꯡꯒꯦꯔ ꯈꯪꯗꯦ
ꯍꯨꯟꯗ꯭ꯔꯨꯝꯗꯣ ꯍꯥꯎꯕꯅꯤꯅꯦ
ꯑ ꯈꯨꯟꯗꯒꯤ ꯄꯨꯔꯛꯄꯒꯣ
ꯍ
ꯍꯥꯎꯣꯏ ꯍꯣꯏ ꯐꯥꯔꯁ ꯇꯥꯏꯝ ꯗꯤꯁ ꯌꯌꯥꯔꯒꯤ ꯐꯥꯔꯁ ꯇꯥꯏꯝ ꯑꯣꯏꯔꯝꯒꯅꯤ ꯆꯥꯕꯗꯨꯣ
ꯑꯣ ꯍ
ꯅꯣꯏ ꯈꯨꯟꯗꯗꯤ ꯄꯥꯟ ꯊꯥꯕ꯭ꯔꯥ ꯈꯣꯡꯗ꯭ꯨꯔꯝꯒꯨꯝꯕꯗꯤ
ꯑꯩꯈꯣꯏ ꯀꯩꯅꯅꯗꯤ ꯍꯣꯏ ꯊꯥꯗꯗꯤ ꯄꯥꯝꯗꯤ ꯄꯥꯝꯝꯕꯅꯦ ꯑꯗꯣ ꯍꯧꯖꯤꯛꯀꯥꯟꯗꯤ ꯑꯩꯈꯣꯏ ꯊꯥꯗ꯭ꯔꯦꯗ ꯑꯗꯣ ꯃꯤꯅ ꯊꯥꯕꯗꯣ ꯅꯣꯏꯅ ꯑꯗꯨꯝ ꯆꯥꯕ ꯐꯪꯉꯤ
ꯍꯧꯖꯤꯛ ꯑꯦꯟꯁꯥꯡ ꯅꯥꯄꯤ ꯀꯩꯅꯣ ꯇꯧꯕ ꯃꯇꯝꯅꯤꯀꯣ
ꯍꯣꯏ ꯏꯟꯁꯥꯡ ꯑꯩ ꯏꯟꯁꯥꯡ ꯅꯥꯄꯤ ꯊ ꯍꯥꯏꯕꯨ ꯑꯩꯒꯤꯗꯤ ꯀꯩꯁꯨ ꯍꯧꯗꯕꯀꯣ ꯑꯗꯨꯒꯤ ꯖꯨꯒꯤ ꯆꯥꯛꯗꯣ
ꯑꯥ
ꯑꯗꯨ ꯈꯔ ꯊꯥꯕ ꯑꯗꯨ ꯑꯗꯨꯕꯨꯗꯤ ꯌꯥꯝ ꯆꯥꯕ ꯐꯪꯉꯦ ꯌꯨꯆꯥꯛꯗꯣ
ꯑꯣ ꯆꯨꯖꯥꯛ ꯃꯦꯠꯁꯇꯣ ꯍꯥꯎꯅꯤꯅꯦ ꯆꯨꯖꯥꯛꯁꯦ ꯑꯇꯩ ꯀꯩꯀꯩ ꯊꯥꯕ꯭ꯔꯥ
ꯀꯦꯜꯒꯤ ꯑ ꯑꯉꯥꯟꯕꯖꯥꯠꯇꯣ
ꯑꯥ
ꯑꯗꯨ ꯊꯥꯕꯤꯔ ꯈꯔ ꯌꯥꯝ ꯆꯥꯕ ꯐꯪꯉꯦ
ꯁꯣꯏꯕꯝ ꯀꯨꯝꯁꯨ ꯊꯥꯕ ꯕꯝꯕꯨꯁꯠꯇꯨ
ꯍꯣꯏ ꯑꯗꯨꯒꯨꯝꯕꯁꯨ ꯌꯨꯝꯗ ꯌꯥꯝ ꯂꯩꯍꯧꯕꯅꯦ ꯑꯩꯈꯣꯏꯗꯤ ꯚꯦꯟ ꯂꯩꯈ꯭ꯔꯕꯅꯤ ꯊꯗ꯭ꯔꯦꯗ
ꯆꯀꯦꯝ ꯄꯨꯝꯕ ꯍꯥꯎꯕꯅꯤꯅꯦ
ꯍꯥꯎꯋꯦ ꯑꯩꯗꯤ ꯌꯨꯝꯗ ꯂꯩꯔꯤꯉꯩꯗ ꯌꯥꯝ ꯑꯩꯈꯣꯏꯒꯤꯗꯣ ꯌꯥꯝ ꯌꯥꯝ ꯍꯥꯎꯕꯅꯦꯕꯀꯣ
ꯎꯝ
ꯌꯥꯝ ꯌꯥꯝ ꯆꯥꯕꯅꯦ ꯑꯗꯣ ꯍꯟꯗꯛꯇꯤ ꯑꯁ ꯑꯥ ꯑꯗ ꯇꯝꯄꯥꯛꯇ ꯂꯩꯈ꯭ꯔꯕꯅꯤꯅ ꯌꯨꯝꯗ ꯊꯥꯔꯛꯄ ꯃꯤꯁꯨ ꯂꯩꯇ꯭ꯔꯕ ꯒꯥꯔꯤꯁꯨ ꯀꯌꯥ ꯆꯠꯇ꯭ꯔꯕ
ꯎꯝ ꯁꯥꯔꯝꯒꯅꯤꯀꯣ ꯇꯝꯄꯛꯇꯗꯤ
ꯍꯥꯥ
ꯁꯥꯔꯝꯒꯅꯦꯕ
ꯍꯣꯏ ꯁꯥꯏ ꯅꯣꯏꯗꯨꯗꯤ ꯁꯥꯗ꯭ꯔꯣ
ꯀꯔꯝꯁꯨ ꯍꯣꯏ ꯈꯔ ꯈꯔꯝꯗꯤ ꯁꯥꯏꯗ ꯁ꯭ꯋꯥꯏꯗ ꯆꯤꯡ ꯅꯛꯄꯒꯤ ꯌꯥꯝ ꯄꯛ ꯁꯥꯗꯦꯗ
ꯏꯪꯕ ꯃꯐꯝꯗꯗꯤ ꯌꯥꯝ ꯅꯨꯡꯉꯥꯏ
ꯑꯁ ꯅꯨꯃꯤꯗꯥꯡꯗꯗꯤ ꯇꯨꯝꯕ ꯌꯥꯗꯦꯗ ꯑꯣꯁꯇꯟ ꯍꯁꯇꯔꯅꯟꯒꯤ ꯅꯨꯡꯁꯥ ꯌꯥꯏꯕꯗꯨꯅꯀꯣ ꯁꯥꯕꯒꯤ ꯇꯨꯝꯕ ꯐꯦꯟ ꯊꯥꯔꯒ ꯇꯨꯝꯃꯦ ꯅꯨꯡꯗꯥꯡꯗꯗꯤ
ꯑꯗꯨꯅꯦ ꯑꯁ ꯑꯗꯨ ꯁꯥꯏ ꯍꯥꯏꯔꯁꯨ ꯂꯥꯁ ꯏꯌ꯭ꯔ ꯑꯗꯒꯤꯗꯤ ꯈꯔ ꯏꯉꯦ ꯍꯥꯏꯇꯥꯔꯦ ꯏꯁꯁꯨ ꯑꯖꯥꯗ ꯂꯥꯏꯅ ꯑꯩ ꯁꯍꯕꯗꯨꯣ ꯍꯥꯏꯥꯏꯅꯤ
ꯆꯥꯛ ꯊꯨꯡꯈ꯭ꯔꯕꯣ
ꯑꯣ ꯆꯥꯗꯤ ꯊꯣꯡ ꯃꯌꯥꯝꯗꯤ ꯆꯥꯛꯗꯤ ꯊꯣꯡ
ꯅꯨꯡꯉꯥꯏꯔꯝꯅꯤꯗ ꯇꯝꯄꯥꯛꯇ ꯂꯩꯕꯀꯣ
ꯍꯥꯥ
ꯇꯣꯝꯄꯥꯛꯇ ꯂꯩꯕꯗꯨ ꯅꯨꯡꯉꯥꯏꯔꯝꯒꯅꯦꯕ
ꯑꯁ ꯍꯣꯏ ꯅꯨꯡꯉꯥꯏꯔꯕꯨꯗꯤ ꯅꯨꯡꯉꯥꯏꯔ
ꯆꯤꯡꯗꯗꯤ ꯏꯔꯥꯡ ꯂꯩꯔꯕꯅꯤꯅ
ꯆꯞ ꯃꯥꯟꯅꯥꯏ ꯍꯥꯏꯔꯤꯗ
ꯑ
ꯑꯗꯨ ꯅꯣꯏꯗꯤ ꯆꯤꯡꯗ ꯂꯩꯕ꯭ꯔꯥ
ꯑꯣ ꯇꯝꯄꯛꯇ ꯂꯩꯌꯦ ꯑꯩꯈꯣꯏꯁꯨ ꯑꯣ
ꯑ
ꯀꯟꯗ ꯉꯥꯏꯍꯥꯛ ꯂꯩꯔꯒ ꯈꯪꯗꯦꯗ ꯆꯠꯀꯦꯔ ꯆꯠꯂꯣꯏꯒꯦꯔꯗꯤ
ꯒꯥꯔꯤ ꯌꯥꯝ ꯆꯠꯇꯕꯅꯤꯅ ꯑꯗꯨ ꯆꯦ
ꯅꯣꯏꯁꯨ ꯆꯠꯀꯦꯔꯥ ꯈꯨꯟꯗ
ꯑ ꯆꯠ ꯂꯣꯏ
ꯎꯝ
ꯑꯗꯨꯝ ꯂꯩꯕ ꯑꯩꯈꯣꯏ ꯅꯨꯄꯥꯗꯣ ꯊꯕꯛ ꯁꯨꯗꯒ ꯂꯩꯕꯀꯣ
ꯑꯣ
ꯑꯗꯨꯒꯤ ꯑꯗꯨꯝ ꯑꯩꯅ ꯑꯉꯥꯡꯁ ꯅꯅꯥꯔꯒ ꯂꯩꯕꯗ
ꯑꯣ ꯈ꯭ꯔꯤꯁꯃꯥꯁ ꯃꯇꯝꯗꯤ ꯆꯠꯀꯦꯔꯥ
ꯈꯪꯗ꯭ꯔꯤ ꯍꯧꯖꯤꯛꯇꯤ ꯍꯥꯏꯕ ꯉꯝꯗꯦ ꯀꯃꯥꯏꯅ ꯇꯧꯁꯤꯔꯥ ꯃꯇꯝ ꯌꯧꯕ ꯀꯥꯟꯗ ꯈꯪꯕ ꯇꯥꯔꯦ
ꯑꯣ ꯈ꯭ꯔꯤꯁꯃꯥꯁ ꯑꯩꯈꯣꯏ ꯆꯠꯀꯅꯤꯗ ꯆꯠꯄꯕꯨꯗꯤ
ꯀꯩ ꯊꯕꯛ ꯁꯨꯔꯒ ꯂꯩꯕꯅꯦꯕ ꯅꯪ
ꯑꯩ ꯀꯣꯂꯦꯖ ꯀꯌꯦ
ꯑꯣꯀ ꯑꯗꯨ ꯅꯣꯏ ꯏꯆꯦꯗꯤ ꯀꯩ ꯊꯕꯛ ꯁꯨꯒꯦ
ꯑ ꯃꯥ ꯑꯦꯛꯖꯥꯝ ꯊꯥꯒꯤ ꯇꯧꯕ ꯀꯣ ꯑꯩꯁꯨ ꯑꯦꯛꯖꯥꯝ ꯊꯥꯒꯦ ꯇꯧꯕ
ꯑꯣ ꯑꯣ ꯀꯔꯥ ꯑꯦꯛꯖꯝꯗꯣ
ꯑꯦꯁ ꯑꯦ ꯁꯤꯒꯤꯅꯤꯗ ꯑꯦꯝ ꯆꯤ ꯑꯦꯁ ꯀꯨꯝꯕ ꯁꯨꯖꯣꯒꯨꯝꯕ ꯊꯥꯒꯦꯗꯧꯕ
ꯑꯣ ꯑꯩꯩꯅꯁꯨ ꯀꯔꯤ ꯐꯥꯎꯗ
ꯍꯥꯥ
ꯅꯨꯡꯉꯥꯏꯌꯦꯦꯕ ꯁ
ꯑꯣ ꯑꯁ ꯈꯪꯗꯦꯗ ꯅꯨꯡꯉꯥꯏꯕ꯭ꯔꯥ ꯅꯨꯡꯉꯥꯏꯗꯧꯕ꯭ꯔꯥ
ꯅꯨꯡꯉꯥꯏꯔꯦ ꯁ꯭ꯀꯨꯜ ꯁ꯭ꯀꯨꯜ ꯀꯥꯕ ꯃꯨꯛ ꯅꯨꯡꯉꯥꯏꯔ ꯂꯩ ꯇꯥꯕ꯭ꯔꯣ
ꯑꯣ ꯇꯥꯏꯌꯦ ꯇꯥꯏꯌꯦ
ꯑꯩꯈꯣꯏꯗꯤ ꯁ꯭ꯀꯨꯜ ꯇꯝꯅꯤꯡ ꯇꯝꯅꯤꯡꯅ ꯇꯝꯕ ꯐꯪꯗ꯭ꯔꯦ
ꯀ꯭ꯂꯥꯁ ꯀꯣꯂꯦꯖ ꯀꯥꯔꯝꯕ꯭ꯔꯥ
ꯍꯥ
ꯀꯣꯂꯦꯖ ꯀꯥꯔꯝꯕ꯭ꯔꯥ
ꯅꯠꯇꯦꯗ ꯀꯥꯗꯦꯗ ꯑꯩꯈꯣꯏꯒꯤ ꯀ꯭ꯂꯥꯁ ꯑꯩꯗꯤ ꯀ꯭ꯂꯥꯁ ꯇꯦꯟ ꯐꯥꯎ ꯌꯥꯎꯗꯦ
ꯀ꯭ꯂꯥꯁ ꯇꯦꯟ ꯁꯣꯏꯔꯒ ꯀ꯭ꯂꯥꯁ ꯇꯦꯟꯁꯨ ꯂꯣꯏꯗꯦ
ꯍꯣꯏ ꯀ꯭ꯂꯥꯁ ꯇꯦꯟꯗꯒꯤꯗꯤ ꯑꯩ ꯀ꯭ꯂꯥꯁ ꯅꯥꯏꯟ ꯐꯥꯎ ꯀꯥꯔꯝꯃꯦ ꯑꯗꯨ ꯑꯩꯗꯤ ꯃꯤꯠ ꯅꯥꯔꯒ ꯂꯥꯏꯔꯤꯛ ꯄꯥꯕ ꯌꯥꯗꯕꯀꯣ ꯇꯥꯗꯦ ꯔꯤꯌꯥ
ꯑꯝ ꯀꯥꯏꯔꯃꯗꯤ ꯅꯨꯡꯉꯥꯏꯔꯝꯒꯗꯕꯅꯤꯅꯦ ꯀꯣꯂꯦꯖ ꯍꯥꯏ ꯁ꯭ꯀꯨꯜ ꯀꯨꯝꯕꯁꯨ ꯀꯥꯕꯁꯨ ꯑꯗꯨꯝ ꯅꯨꯡꯉꯥꯏꯌꯦꯗ
ꯑꯗꯨꯅꯦ ꯑꯗꯣ ꯏꯃꯥ ꯕꯕꯥꯗꯤ ꯀꯔꯤ ꯊꯕꯛ ꯁꯨꯔꯤꯒꯦ
ꯑꯩꯈꯣꯏ ꯄꯥꯗꯨ ꯔꯤꯝꯁꯇ ꯊꯕꯛ ꯇꯧꯋꯦ
ꯑꯗꯨꯗꯤ ꯑꯗꯨꯗꯤ ꯑꯦꯁ ꯋꯥꯠꯂꯝꯃꯣꯏꯗ ꯄꯩꯁꯗꯤ
ꯋꯥ ꯋꯥꯠꯂꯦꯗ ꯑꯗꯨꯝ
ꯎ ꯋꯥꯠꯂꯝꯃꯔꯣꯏ ꯌꯥꯝ ꯅꯨꯡꯉꯥꯏꯅ ꯂꯩ ꯃꯥꯜꯂꯦ
ꯋꯥꯠ ꯋꯥꯠꯂꯦꯗ ꯑꯗꯨꯝ ꯄꯩꯁꯥ ꯌꯥꯝ ꯂꯥꯛꯑꯁꯨ ꯑꯃꯨꯛ ꯌꯥꯝ ꯆꯠꯂꯦꯕ ꯑꯗꯨꯒꯤ
ꯆꯥꯎꯥꯔꯝꯅꯤ ꯀꯩꯅꫭ
ꯆꯥꯎꯔꫭꯏꯗꯅ
ꯅ ꯅꯪꯗꯤ ꯆꯍꯤ ꯀꯌꯥ
ꯇ꯭ꯋꯦꯟꯇꯤ